ꯍꯜꯂꯣ
ꯍꯜꯂꯣ
ꯇꯥꯏꯌꯦ ꯇꯥꯕ꯭ꯔꯣ
ꯇꯥꯏ ꯍꯣꯏ
ꯀꯩꯗꯧꯔꯤꯒꯦ
ꯇꯨꯝꯃꯤꯅꯦ
ꯅꯨꯡꯉꯥꯏꯌꯦꯅ ꯇꯨꯝ
ꯅꯪꯗꯤ
ꯑꯩꯗꯤ ꯁꯨꯝ ꯐꯝꯃꯝꯃꯤꯅꯤꯗ
ꯑꯁ ꯀꯩꯒꯤꯅꯣ ꯑꯩ ꯑꯃꯛ ꯑꯁ ꯕꯦꯔꯥ ꯆꯠꯂꯦ ꯑꯩꯒꯤ
ꯀꯩꯒꯤ ꯀꯩꯗꯧꯔꯒꯦ
ꯅꯠꯇꯦ ꯉꯁꯥꯏ ꯇꯧꯕꯤꯕꯗꯣ ꯃꯨꯠꯇ꯭ꯔꯤ ꯍꯥꯏꯕ
ꯑꯩꯒꯤꯗꯨ ꯀꯔꯤ ꯇꯧꯕꯤꯔꯥ ꯈꯪꯗꯦ ꯈꯪꯗꯦꯅꯤ ꯑꯩ ꯈꯪꯗꯦꯕ ꯑꯩꯒꯤꯗꯣ ꯀꯔꯤ ꯇꯧꯕꯩꯔꯣ
ꯈꯪꯗꯦ ꯉꯁꯥꯏ ꯑꯩꯅ ꯇꯧꯕꯤꯕꯗꯣ ꯃꯥꯒꯤ ꯃꯤꯡꯗꯣ ꯊꯣꯛꯂꯛꯑꯦ ꯍꯥꯏꯕ
ꯑꯗꯨꯗꯤ ꯈꯪꯗ꯭ꯔꯦ